ꯍꯜꯂꯣ
ꯑꯥ ꯍꯜꯂꯣ ꯕ꯭ꯔꯣ ꯑꯩꯒꯤ ꯈꯣꯟ ꯁꯡꯕ꯭ꯔ ꯕ꯭ꯔꯣ
ꯍꯜꯂꯣ ꯇꯕ꯭ꯔꯣ
ꯑ ꯍꯜꯂꯣ ꯇꯥꯏꯌꯦ ꯇꯥꯏꯕ꯭ꯔꯣ
ꯍꯣꯏ
ꯑꯣ ꯑꯩꯒꯤ ꯈꯣꯟ ꯁꯦꯡꯕ꯭ꯔꯕ꯭ꯔꯣ
ꯍꯣꯏ ꯍꯣꯏ ꯁꯉ ꯁꯉ
ꯑꯥ ꯕ꯭ꯔꯣꯗꯤ ꯆꯥꯛ ꯆꯥꯔꯕꯣ
ꯆꯥ ꯄꯗꯤ ꯆꯥꯦ
ꯑꯣ ꯌꯥꯝ ꯊꯦꯡꯉꯦꯅ
ꯍꯣꯏ ꯍ ꯍ
ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ